ꯔꯣ
ꯇꯥꯏꯌꯦ ꯇꯥꯏꯌꯦ ꯂꯣꯏꯔꯕꯣ
ꯂꯣꯏꯔꯦ ꯅꯪ ꯀꯣꯜ ꯇꯧꯕꯒ ꯄꯥꯏꯗꯦꯅꯦ
ꯑꯩꯅ ꯃꯊꯛꯇ ꯀꯥꯔꯨꯕ ꯃꯊꯛꯇ ꯀꯥꯔ ꯑꯃꯨꯛ ꯀꯨꯝꯕ
ꯑꯥ ꯀꯗꯩꯅꯣ ꯐꯤ ꯁꯨꯔꯤꯔꯣ
ꯅꯠꯇꯦ ꯉꯥꯔꯥ ꯉꯔꯥꯡ ꯅꯨꯡꯊꯤ ꯅꯨꯡꯊꯤꯟ ꯍꯥꯏꯕ꯭ꯔꯥ ꯅꯨꯡꯗꯥꯡꯗꯀꯣ ꯐꯤ ꯐꯧꯔꯝꯕꯗꯣ ꯀꯪꯕ꯭ꯔꯥ ꯍꯥꯏꯅ ꯌꯦꯡꯕ ꯆꯠꯂꯨꯕꯅꯤꯗ
ꯎꯝ
ꯈꯔ ꯂꯩꯔꯗꯤ ꯏꯅꯦ ꯈꯣꯏꯗ ꯆꯠꯂꯅꯤ ꯑꯗꯨꯒꯤ ꯍꯣꯏ ꯆꯠꯇ꯭ꯔꯤꯉꯩꯗ ꯐꯣꯟ ꯇꯧꯔꯤꯅꯦ ꯁꯤꯁꯦ
ꯎꯝ ꯄꯨꯡ ꯀꯌꯥ ꯑꯗ꯭ꯋꯥꯏ ꯆꯠꯀꯦ ꯍꯥꯏꯅꯣ
ꯄꯨꯡꯗꯤ ꯈꯪꯗꯦ ꯑꯗꯨꯝ ꯎꯝ ꯑꯗꯨꯝ ꯂꯥꯛꯑꯣ ꯍꯥꯏꯈ꯭ꯔꯦꯕꯀꯣ
ꯎꯝ
ꯑꯩꯅ ꯍꯣꯏ ꯊꯕꯛ ꯈꯔ ꯂꯩꯔꯤ ꯍꯥꯏ ꯂꯩꯔꯤꯅꯦ
ꯑꯣ ꯍꯣꯏ ꯍꯣꯏ ꯉꯥꯍꯥꯛ ꯉꯥꯍꯥꯛ ꯂꯩꯔ ꯆꯠꯂꯣ ꯍꯥꯛ ꯑꯩꯒꯤ ꯂꯣꯏꯔꯒ ꯎꯝ
ꯍꯣꯏ ꯍꯣꯏ ꯌꯥꯏꯌꯦ ꯅꯪꯗꯤ ꯉꯁꯤꯗꯨꯝ ꯂꯩꯔꯥꯅꯤ
ꯎꯝ ꯂꯩꯔꯅꯤ ꯊꯕꯛ ꯆꯠꯊꯣꯛꯇꯧꯕꯗꯤ ꯂꯩ ꯑꯗꯣ ꯍꯌꯦꯡ ꯅꯠꯇ꯭ꯔꯒ ꯍꯥꯡꯆꯤꯠ ꯆꯠꯂꯅꯤ ꯁꯤꯗꯤ ꯇꯨꯝꯁꯤꯠꯁꯨ ꯐꯥꯗꯕꯤꯗ ꯋꯥꯔꯕꯀꯣ ꯑꯗꯨꯒꯤ ꯄꯣꯊꯔꯥ ꯂꯩꯔꯒꯦ ꯇꯧꯅꯤ
ꯅꯨꯡꯉꯥꯏꯅ ꯄꯣꯊꯥꯔꯣꯗ ꯅꯪꯁꯦ ꯑꯩꯈꯣꯏꯒꯤ ꯂꯦꯡꯒꯥꯔꯥ ꯀꯃꯥꯏꯟ ꯇꯧꯕ꯭ꯔꯥ ꯑꯩꯉꯣꯟꯗꯤ
ꯃꯥ ꯑꯣꯏꯔꯝꯒꯅꯤ ꯅꯪ ꯆꯍꯤ ꯀꯌꯥ ꯁꯨꯔꯒꯦ
ꯑꯩ ꯆꯍꯤ ꯀꯨꯟꯃꯔꯤ ꯁꯨꯒꯗꯧꯔꯦ
ꯑꯣ ꯑꯩ ꯑꯩꯅ ꯈꯤꯇꯪ ꯌꯥꯝꯗꯕꯤꯗ ꯈꯤꯇꯪ ꯈꯛꯇꯅꯤ ꯍꯜꯂꯤꯁꯦ
ꯑꯣꯍꯣ ꯅꯪꯅ ꯀꯨꯟ ꯇꯔꯨꯛꯀꯨꯝꯕꯔꯣ
ꯅꯣꯠ ꯑꯗꯨ ꯁꯨꯗ꯭ꯔꯤ
ꯑꯣ ꯑꯦ ꯑꯗꯨꯗꯤ ꯏꯃꯥ ꯏꯃꯥꯟꯅꯕꯅꯤꯅꯦ
ꯑꯗꯨꯅꯦ ꯃꯤꯡ ꯑꯗꯨꯝ ꯀꯧꯔꯖꯨ qꯌꯥꯢ ꯀꯦꯅ
ꯍꯣꯏ ꯌꯥꯏꯌꯦꯗ
ꯎꯝ ꯑꯗꯨꯗꯒꯤꯁꯨ ꯀꯥꯏꯁꯤ ꯏꯃꯥꯟꯅꯕꯤ ꯀꯧꯔꯁꯨ ꯌꯥꯏꯗꯅ ꯑ ꯅꯉꯣꯟꯗ ꯅꯠꯇ ꯑꯥ
ꯍꯣꯏ ꯑꯩꯗꯤ ꯅꯣꯏꯅꯦ ꯏꯃꯥ ꯅꯣꯏꯅꯀꯣ
ꯎꯝ
ꯃꯤ ꯑꯃꯅ ꯏꯃꯥꯟꯅꯕꯤ ꯀꯧꯕꯗꯣ ꯌꯥꯝ ꯅꯨꯡꯁꯤꯌꯦꯕ ꯏꯃꯅꯕꯤ ꯑꯃꯁꯨ ꯑꯗꯨꯝ ꯀꯧꯕ ꯂꯩꯌꯦ
ꯎꯝ
ꯃꯅꯕꯤ ꯃꯃꯅꯕꯤ ꯍꯥꯏꯅ ꯑꯩꯗꯤ ꯕꯥꯏ ꯕꯥꯏ ꯍꯦꯛ ꯀꯧꯕꯁꯨ ꯌꯥꯎꯋꯦꯕꯀꯣ
ꯎꯝ
ꯑꯗꯨ ꯊꯥꯏꯅ ꯑꯩꯈꯣꯏ ꯑꯣꯖꯥ ꯑꯃ ꯅꯣꯏꯒꯤ ꯃꯤꯅꯀꯣ
ꯎ
ꯑꯩꯅ ꯊꯥꯏꯅ ꯑꯦ ꯅꯣꯏꯒꯤ ꯂꯣꯟ ꯐꯖꯅ ꯍꯩꯇ꯭ꯔꯤꯉꯩꯗ
ꯎꯝ
ꯃꯥꯅ ꯑꯁ ꯅꯣꯏꯒꯨꯝꯕꯅ ꯂꯣꯟ ꯉꯥꯡꯕꯁꯦ ꯈꯣꯏꯔꯤ ꯈꯣꯏꯔꯤ ꯇꯧꯔꯒ ꯅꯨꯡꯗꯤ ꯅꯨꯡꯁꯤꯕ ꯌꯥꯎꯋꯦꯅꯦ ꯍꯥꯏꯒꯅꯅ ꯌꯥꯝ ꯅꯣꯛꯅꯤꯡꯉꯤ
ꯍꯧꯖꯤꯛꯀꯥꯟꯗꯤ ꯈꯔ ꯍꯩꯔꯦ ꯑꯩ ꯊꯥꯏꯅ ꯂꯥꯛꯄꯅ ꯍꯩꯇꯦ ꯑꯗꯨꯗꯒꯤ ꯌꯥꯝꯅ ꯅꯣꯛꯅꯤꯡꯉꯦ
ꯍꯥꯏꯗ ꯉꯡꯅꯗ꯭ꯔꯥꯒꯤꯀ
ꯍꯣꯏ ꯑꯁ ꯅꯣꯏꯗꯤ ꯑꯩꯈꯣꯏ ꯂꯣꯟꯁꯨ ꯈꯪꯗꯦꯀꯣ
ꯍꯪꯗꯤ ꯎ ꯐꯠꯇꯕ ꯋꯥ ꯉꯥꯡꯅꯔꯁꯨ ꯈꯪꯉꯥ ꯔꯣꯏ ꯎꯝ ꯎꯝ
ꯅꯨꯡꯁꯤꯌꯦꯅꯦ ꯅꯣꯏꯁꯦ ꯑꯁꯦꯡꯕ ꯅꯣꯏ ꯈꯨꯟ ꯅꯣꯏꯒꯤ ꯌꯨꯝꯗꯒꯨꯝꯕ ꯑꯩꯈꯣꯏ ꯆꯠꯂꯁꯨ ꯀꯩꯝꯇ ꯀꯥꯏꯗꯦꯕ ꯂꯣꯏꯅ ꯈꯪꯕꯅꯤꯅ ꯅꯣꯏꯅ ꯂꯥꯛꯑꯗꯤ ꯁꯣꯏꯗꯣꯏꯕ
ꯍꯟꯗꯛꯇꯤ
ꯇꯝꯃꯣ ꯍ ꯇꯝꯃꯣ ꯑꯗꯣ ꯑꯩꯈꯣꯏ ꯂꯣꯟꯅꯤꯀꯣ ꯅꯪꯒꯣ
ꯎꯝ
ꯑꯥ ꯂꯩꯕꯨ ꯂꯩ ꯑꯗꯨꯝ ꯉꯥꯡꯕ ꯇꯥꯔꯗꯤꯀꯣ ꯑꯗꯨꯝ ꯒ꯭ꯌꯥꯟ ꯇꯥꯔꯛꯀꯅꯤꯕ ꯏꯃꯥꯟꯅꯕꯤ ꯑꯃꯁꯨ ꯍꯩꯕ ꯑꯃ ꯌꯥꯎꯋꯦ ꯍꯥꯏꯗꯤ ꯉꯥꯡꯊꯣꯛꯄ ꯍꯩꯇꯦ ꯑꯗꯨꯕꯨ ꯑꯩꯅ ꯍꯥꯏꯕ ꯖꯟ ꯇꯥꯏ ꯑꯩꯅ ꯑꯗꯨꯝ ꯏꯄꯥꯒꯨꯝꯕꯗ ꯑꯣꯏꯔꯣ ꯏꯌꯥꯝꯕꯗꯒꯨꯝꯕ ꯑꯣꯏꯔꯣ ꯑꯩꯅ ꯂꯝꯕꯤ ꯆꯠꯂꯒ ꯐꯣꯟ ꯇꯧꯕꯗꯣ
ꯎꯝ
ꯑꯥ ꯑꯗꯣ ꯅꯪꯉꯣꯟꯗ ꯂꯥꯛꯑꯣ ꯍꯥꯏꯕ ꯑꯣꯏꯔꯝꯅꯤꯀꯣ ꯑꯗꯨꯝ ꯆꯨꯝꯅ ꯆꯨꯝꯅ ꯃꯥ ꯗꯣ ꯍꯥꯏꯔꯛꯄꯅꯦꯕ
ꯑꯥ
ꯍꯟꯗꯤ ꯃꯥꯗꯤ ꯌꯥꯝ ꯍꯩꯔ‌ꯦ
ꯅꯪꯒꯥ ꯄꯨꯟ
ꯑꯗꯨꯗꯤ ꯅꯪ ꯂꯣꯟ ꯍꯥ
ꯅꯪꯒ ꯄꯨꯜꯂꯨ
ꯍꯣꯏ ꯃꯥ ꯍꯩꯗꯤ ꯍꯩꯌꯦ ꯍꯣꯏ
ꯎꯝ
ꯍꯣꯏ ꯑꯩꯁꯨ ꯃꯥ ꯄꯨꯜꯂꯨꯕꯩ ꯀꯥꯟꯅꯔꯦ ꯍꯥꯏꯕꯗꯤ ꯅꯣꯏꯒꯤ ꯂꯣꯟ ꯑꯔꯨꯕ ꯌꯥꯝ ꯌꯥꯎꯗ꯭ꯔꯥ
ꯑꯥ
ꯑꯗꯨ ꯑꯩ ꯑꯥ ꯀꯔꯤꯅꯣ ꯍꯥꯏꯕ ꯈꯪꯗꯕ ꯌꯥꯝ ꯌꯥꯝꯃꯦꯕꯀꯣ
ꯑꯣ
ꯃꯥꯅ ꯑꯗꯨꯒꯨꯝꯕꯗꯣ ꯑꯩꯉꯣꯟꯗ ꯍꯥꯏꯕꯤꯔꯤꯅꯦ꯫ ꯑꯗꯨ ꯍꯥꯏꯕꯅꯦ ꯑꯗꯨ ꯍꯥꯏꯕꯅꯦ ꯍꯥꯏꯅ꯫ ꯅ‌ꯣꯏꯗꯤ ꯑꯩꯈꯣꯏꯒꯤ ꯂꯨꯍꯣꯡꯕ ꯈꯣꯠꯄ ꯆꯠꯄ ꯐꯪꯉꯕꯣ꯫
ꯑꯁ ꯐꯪꯗ꯭ꯔꯤꯗ ꯂꯨꯍꯣꯡꯕꯖ‌ꯦ꯫ ꯏꯃꯥꯟꯅꯕꯁꯤꯡ ꯂꯩꯔꯝꯃꯤ ꯃꯣꯏꯁꯨ ꯑꯗꯨꯝ ꯂꯥꯞꯅꯈ꯭ꯔꯦꯀꯣ꯫ ꯃꯅꯤꯄꯨꯔꯒꯤ ꯀꯩꯅꯣꯖꯤꯅ ꯑꯗꯨꯝ ꯐꯪꯈꯤꯗ꯭ꯔꯦ꯫
ꯑꯥ ꯃꯤ ꯌꯥꯝ ꯆꯠꯅꯤꯡꯕꯁꯨ ꯌꯥꯎꯕꯅꯦ ꯑꯩꯈꯣꯏꯒꯤ ꯂꯨꯍꯣꯡꯕꯗꯣ꯫
ꯎꯝ꯫
ꯌꯥꯎꯅꯤꯌꯦ
ꯈ‌ꯣꯏꯗꯤ ꯅꯣꯡꯃ ꯌꯥꯝ ꯍꯌꯦꯡ ꯅꯪꯒꯤꯗꯗꯤ ꯀꯧꯔꯑꯣ ꯍꯣꯏ ꯌꯥꯎꯕ ꯂꯥꯛ꯫
ꯍꯣꯏ ꯅꯣꯡꯃꯥꯏ ꯑꯩꯈꯣꯏ ꯏꯃꯨꯡ ꯑꯣꯏꯔꯣ ꯀꯔꯤ ꯑꯣꯏꯔꯣ ꯊꯣꯛꯄ ꯀꯥꯟꯗꯤ ꯆꯠꯄ ꯌꯥꯏ꯫
ꯎꯝ꯫
ꯗꯨꯝ ꯆꯠꯄ ꯌꯥꯏꯕ ꯀꯩꯁꯨ ꯀꯥꯏꯗꯦꯕꯀꯣ꯫ ꯍꯥꯏꯕꯗꯤ ꯑꯩꯈꯣꯏꯗꯤ ꯎꯝ ꯈꯪꯗꯦ꯫ ꯑꯩꯈꯣꯏꯒꯤꯗꯤ ꯅꯣꯏꯒꯤꯒ ꯈꯔ ꯈꯦꯠꯅꯔꯦꯅꯥ
ꯎꯝ꯫
ꯑꯩꯈꯣꯏꯒꯤꯗꯤ ꯃꯤ ꯂꯤꯁꯤꯡꯃꯨꯛ ꯂꯥꯛꯀꯗꯧꯕꯅꯦꯕꯀꯣ꯫ ꯑꯗꯨꯒꯤ꯫ ꯀꯔꯤ ꯆꯥꯔꯤꯅꯣ꯫
ꯑꯁ ꯆꯥꯗꯤꯌꯦ ꯑꯩ ꯁꯨꯝ ꯀꯥꯁꯦ ꯂꯣꯏꯁꯜꯂꯝꯕꯅꯦ ꯉꯁꯥꯏ ꯇꯨꯝꯕ ꯍꯧꯒꯠꯄꯒ ꯗꯨꯝ꯫ ꯇꯨꯏꯁꯟ ꯆꯠꯄꯩꯀꯣ ꯀꯥ ꯂꯣꯏꯁꯜꯂꯝꯗꯕ꯫
ꯍꯣꯏ꯫ ꯊꯕꯛ ꯌꯥꯝ ꯐꯩꯀꯣ꯫
ꯁꯨꯝ ꯄꯨꯟꯅ ꯍꯩꯅ ꯑꯩ ꯇꯨꯝ ꯌꯥꯝ ꯅꯨꯡꯉꯥꯏꯇꯕꯗꯣ ꯍꯥꯏꯇꯥꯏ ꯑꯥ ꯀꯩ ꯍꯥꯏꯅꯤ ꯍꯛꯆꯥꯡ ꯈꯤꯇꯪ ꯋꯥꯕ ꯅꯨꯃꯤꯠꯁꯤꯗꯀꯣ ꯀꯥꯒꯁꯦ ꯏꯆꯥꯏ ꯆꯥꯏꯔ ꯂꯩꯕꯁꯤꯅꯦ ꯕꯤꯠ ꯌꯥꯝ ꯌꯥꯎꯗꯦ
ꯍꯣꯏ ꯍꯣꯏ꯫
ꯈꯤꯇꯪ ꯈꯤꯇꯪ ꯇꯨꯝꯁꯤꯠꯀ ꯐꯥꯔꯛꯇꯕꯁꯤꯗꯤ ꯀꯥ ꯅꯥꯟꯅ ꯂꯣꯏꯁꯤꯜꯂꯒ ꯏꯔꯨ ꯁꯠ ꯂꯨꯖꯊꯣꯛ ꯑꯗꯨꯟ ꯈ꯭ꯋꯥꯏ ꯐꯩ
ꯏꯃꯥꯟꯅꯕ ꯅꯨꯄꯥ ꯈꯔꯗꯤ ꯌꯥꯝ ꯃꯣꯠꯄ ꯌꯥꯎꯕꯅꯦ꯫
ꯆꯥꯛꯈꯨꯝꯒꯨꯝꯕꯁꯦ ꯅꯨꯃꯤꯠ ꯑꯅꯤ ꯑꯍꯨꯝ ꯐꯦꯡꯗꯕꯤꯗ ꯄꯔꯦꯡ ꯄꯔꯦꯡ ꯊꯝꯕꯁꯨ ꯌꯥꯝ ꯌꯥꯎꯕꯅꯦ꯫
ꯊꯥꯏꯅ ꯑꯩꯈꯣꯏꯁꯨ ꯇꯧꯔꯝꯃꯤꯗ꯫
ꯌꯥꯝꯅ ꯍꯥꯏꯩꯅꯗꯕ ꯑꯣꯏꯗꯦꯗ ꯅꯨꯄꯥ ꯑꯣꯏꯔꯗꯤ ꯃꯣꯠꯂꯁꯨ ꯄꯥꯛꯑꯦꯗ꯫
ꯎꯝ꯫ ꯑꯩꯈꯣꯏꯁꯨ ꯊꯥꯏꯅ ꯑꯍꯥꯟꯕ ꯂꯩꯕ ꯍꯧꯔꯛꯄꯗꯗꯤ ꯇꯧꯔꯝꯃꯦ ꯑꯗꯨ ꯁꯨꯝ ꯃꯤ ꯂꯩꯃꯤꯟꯅꯔꯗꯤ ꯇꯧꯋꯦꯕꯀꯣ ꯏꯊꯟꯗ ꯂꯩꯔꯒꯗꯤ ꯑꯗꯨꯝ꯫ ꯁꯠ ꯁꯠ꯫ ꯇꯧꯕꯗꯣ ꯅꯨꯡꯥꯏ ꯃꯤ ꯂꯩꯃꯤꯟꯅꯔꯗꯤ ꯑꯩ ꯏꯊꯟꯗꯅ ꯇꯧꯔꯒ ꯃꯣꯏ ꯇꯧꯗꯕꯁꯨ ꯅꯨꯡꯉꯥꯏꯇꯦꯗꯅ ꯅꯠꯇ꯭ꯔꯥ꯫
ꯍꯣꯏ ꯍꯣꯏ ꯍꯣꯏ ꯍꯣꯏ ꯇꯧꯋꯦ ꯍꯣꯏ꯫
ꯏꯊꯟꯒꯤ ꯑꯣꯏꯇꯥꯔꯒꯗꯤ ꯏꯁꯥ ꯅꯥꯟꯅꯕꯅꯦꯅ꯫
ꯎꯝ꯫
ꯆꯥꯛ ꯊꯣꯡꯗ꯭ꯔꯤ ꯀꯔꯤ꯫
ꯅꯨꯄꯥ ꯌꯥꯝ ꯁꯦꯡꯕ ꯃꯤꯁꯨ ꯌꯥꯝ ꯌꯥꯎꯋꯦꯕ꯫
ꯃꯁꯥ ꯅꯥꯟꯕ꯭ꯔꯣ꯫
ꯍꯣꯏ ꯃꯁꯥ ꯅꯥꯟꯕꯗꯣ ꯌꯥꯝ ꯌꯥꯎꯋꯦꯕ꯫
ꯎꯝ꯫
ꯀꯔꯤ ꯃꯊꯦꯜ ꯊꯣꯡꯗꯣꯏꯅꯣ꯫
ꯊꯣꯡꯗ꯭ꯔꯤꯌꯦ ꯀꯔꯤ ꯈꯪ ꯅꯪ ꯊꯣꯡꯕ ꯂꯥꯛꯀꯦꯔꯣ꯫
ꯄꯥꯏꯔꯛꯀꯦ꯫
ꯑ꯫ ꯎꯝ꯫
ꯑꯁ ꯑꯩꯈꯣꯏꯅ ꯊꯣꯡꯕꯗꯤ ꯁꯥ ꯅꯠꯇ꯭ꯔꯗꯤ ꯍꯥꯎꯇꯦ ꯍꯥꯏꯌꯦꯗ ꯏꯃꯥꯟꯅꯕꯤꯅ ꯍꯥꯏꯕ꯫ ꯃꯥꯅ ꯍꯥꯏꯅꯦ ꯅꯣꯏꯅ ꯊꯣꯡ ꯅꯣꯏꯅ ꯊꯣꯡꯕꯗꯤ ꯁꯥ ꯅꯠꯇ꯭ꯔꯗꯤ ꯍꯥꯎꯇꯦ ꯀꯥꯏꯅ ꯍꯥꯏꯕꯅꯦ꯫ ꯑꯗꯨꯕꯨ ꯅꯣꯏꯅ ꯊꯣꯡꯕ ꯎꯠꯇꯤꯒ ꯏꯔꯣꯟꯕꯁꯨ ꯌꯥꯝ ꯄꯥꯝꯃꯦ ꯍꯥꯏꯗꯤ ꯅꯣꯏꯅ ꯊꯣꯡꯕꯗꯣ꯫
ꯎꯝ꯫ ꯏꯔꯣꯟꯕꯗꯤ ꯈꯪꯗꯦ ꯑꯇꯩꯗꯤ ꯏꯔꯣꯟꯕꯗꯤ ꯑꯩꯈꯣꯏꯁꯨ ꯌꯥꯝ ꯄꯥꯝ ꯂꯣꯟꯕ ꯏꯁꯥ ꯏꯁꯥꯅ ꯂꯣꯜꯂ ꯆꯥꯕꯁꯦ꯫
ꯏꯁꯥꯅ ꯏꯁꯥꯅ ꯂꯣꯜꯂ ꯆꯥꯕꯁꯦ ꯎꯝ꯫
ꯌꯣꯡꯆꯥꯛꯀꯨꯝꯕ
ꯌꯣꯡꯆꯥꯛꯀꯨꯝꯕ ꯍꯣꯏ꯫ ꯄꯥꯟ ꯏꯔꯣꯟꯕꯁꯦ ꯅꯣꯏꯅ ꯍꯦꯟꯅ ꯆꯥꯕ ꯃꯥꯜꯂꯦ ꯑꯩꯈꯣꯏꯗꯤ ꯄꯥꯛꯇꯤ ꯆꯥꯗꯦ꯫ ꯑꯗꯨꯝ ꯆꯥꯕꯗꯤ ꯆꯥꯏꯌꯦꯕꯀꯣ꯫ ꯍꯣꯏ ꯌꯥꯝꯅ ꯆꯥꯗꯦ ꯆꯍꯤꯗ ꯆꯥꯗꯕꯁꯨ ꯌꯥꯎꯋꯦ꯫
ꯎꯝ ꯄꯥꯟꯗꯤ ꯑꯗꯨꯝ ꯊꯣꯡꯕ ꯈꯣꯠꯄꯗ ꯑꯗꯨꯝ ꯁꯤꯖꯤꯟꯅꯩꯗꯅꯀꯣ꯫ ꯑꯗꯨꯅꯦ ꯇꯧꯏꯗꯣ ꯑꯩꯈꯣꯏꯅ ꯃꯔꯨ ꯑꯣꯏꯅ ꯀꯩꯅꯣꯒ ꯏꯔꯣꯟꯕꯁꯦ ꯌꯥꯝ ꯍꯥꯎꯕꯁꯤꯗ
ꯑ꯫
ꯉꯥ ꯑꯇꯥꯎꯕ ꯑꯃꯒ ꯌꯥꯎꯈ꯭ꯔꯗꯤ ꯂꯣꯏꯔꯦ ꯑꯗꯨꯝ ꯍꯧꯒꯠꯂꯔꯣꯏ꯫
ꯅꯣꯏꯁꯤ ꯉꯥ ꯌꯥꯝ ꯆꯥꯏꯁꯦ ꯉꯥ ꯆꯥꯕꯁꯦ ꯃꯁꯛ ꯐꯖꯩ ꯍꯥꯏꯌꯦ ꯑꯁꯦꯡꯕ ꯑꯣꯏꯖꯥꯠꯂꯣ꯫
ꯈꯪꯗꯦ ꯉꯥꯁꯦ ꯑꯗꯨꯝ ꯍꯩꯅꯩꯌꯦ ꯑꯩꯁꯨ ꯊꯥꯏꯅ ꯑꯉꯥꯡ ꯑꯣꯏꯔꯤꯀꯥꯟꯗꯗꯤ ꯉꯥꯁꯦ ꯃꯔꯨ ꯌꯥꯝ ꯄꯜꯂꯝꯃꯦꯕꯀꯣ꯫ ꯑꯗꯨꯗꯒꯤ ꯈꯔ ꯈꯤꯇꯪ ꯀꯩꯅꯣ ꯇꯧꯔꯛꯄꯗꯩꯗꯤ ꯉꯥ ꯉꯥꯅ ꯍꯦꯟꯅ ꯄꯥꯝꯈ꯭ꯔꯦꯕ꯫ ꯆꯥꯛ ꯆꯥꯕ ꯅꯨꯡꯉꯥꯏꯕ ꯑꯃ ꯇꯧꯕꯖꯦꯀꯣ
ꯑꯣꯥ
ꯑꯇꯩ ꯃꯔꯛ ꯃꯔꯛ ꯇꯧꯖꯠꯅꯤ ꯑꯗꯨ ꯑꯣꯏꯇꯥꯔ ꯇꯣꯏꯅ ꯆ ꯆꯥꯕ ꯉꯝꯝꯕꯗꯤ ꯉꯥ ꯅꯠꯇ꯭ꯔꯗꯤ ꯑꯩꯒꯤꯗꯤ ꯂꯩꯇꯦꯕ ꯇꯣꯏꯅ ꯆꯥꯗ꯭ꯔꯦ
ꯅꯣꯏꯅ ꯅꯣꯏ ꯑꯌꯥꯝꯕꯗꯤ ꯉꯥꯒꯤ ꯉꯥ ꯉꯥꯛꯇꯅꯤꯀꯣ ꯀꯩꯅꯣꯝꯃ ꯊꯣꯛꯑꯗꯤ ꯉꯥ ꯀꯩꯅꯣꯃ ꯊꯣꯛꯑꯗꯤ ꯉꯥ ꯇꯧꯗ꯭ꯔꯣ ꯑꯩꯈꯣꯏꯅ ꯀꯩꯅꯣꯝꯃ ꯊꯣꯛꯑꯗꯤ ꯁꯥ
ꯑꯩꯈꯣꯏꯗꯤ ꯍꯧꯖꯤꯛ ꯅꯣꯡ ꯇꯥꯕ ꯍꯧꯔꯛꯑꯦ ꯏꯁꯤꯡ ꯆꯥꯎꯅꯕ ꯍꯧꯔꯛꯑꯅꯤꯗꯅꯀꯣ
ꯍꯣꯏ
ꯑꯗꯨꯅ ꯑꯈꯣꯏ ꯁꯨꯝ ꯉꯥ ꯐꯥꯐꯝ ꯑꯅꯛꯄꯗ ꯂꯩꯌꯦꯕꯀꯣ ꯑꯩꯈꯣꯏꯒꯤ ꯑꯗꯨꯒꯤ ꯑꯁ ꯃꯃꯥꯡꯗ ꯊꯥꯏꯅ ꯏꯟꯖꯥꯡꯖꯦ ꯊꯣꯡꯅꯤꯡꯉꯥꯏ ꯂꯩꯇꯗ ꯉꯥ ꯑꯣꯏꯅ ꯑꯗꯨꯝ ꯊꯣꯡꯕꯀꯣ ꯇꯣꯏꯅ ꯂꯩꯕ ꯂꯩꯇꯕ ꯉꯥ ꯐꯥꯔ ꯐꯥꯔꯒ ꯑꯗꯨꯝ ꯎꯝ ꯁꯤ ꯄꯦꯟꯂꯦ ꯑꯗꯨꯗꯗꯤ
ꯑꯩꯗꯤ ꯅꯣꯏꯒꯤ ꯈ꯭ꯋꯥꯏꯗꯩ ꯍꯥꯎꯕꯗꯤ ꯎꯠꯇꯤꯒ ꯀꯩꯅꯣꯗꯒꯤꯗꯤ ꯍꯦꯟꯅ ꯍꯥꯎꯕ ꯆꯥꯕ ꯐꯪꯗ꯭ꯔꯤꯗ
ꯁꯪꯕꯗꯖꯨ ꯂꯩ ꯎꯁꯣꯏ ꯎꯇꯤꯖꯨ ꯂꯩꯀꯣ
ꯍꯣꯏ
ꯃꯈꯟ ꯃꯈꯟ ꯍꯥꯎꯕꯅꯤꯗ
ꯑꯗꯨꯒ ꯅꯣꯏꯒꯤ ꯄꯀꯧꯔꯥꯁꯨ ꯍꯥꯎꯋꯦ
ꯎꯝ ꯕꯣꯔꯥ ꯊꯣꯡꯕ
ꯑꯗꯨ ꯀꯃꯥꯏ ꯊꯣꯡꯖꯥꯠꯅꯣ ꯑꯩꯗꯤ ꯊꯣꯡꯅꯤꯡꯉꯦ
ꯈꯔ ꯇꯝꯃꯣ ꯀ ꯀꯣ ꯅꯪꯅ ꯊꯣꯛꯄ ꯑꯃꯀꯣ ꯍꯥꯏꯐꯦꯠ ꯊꯤꯖꯤꯜꯂꯒ ꯑꯗꯨꯝ ꯄꯧꯍꯧꯗ ꯍꯧ ꯃꯥꯏ ꯍꯧꯖꯔꯛꯁꯅꯤ
ꯊꯥꯏꯅ ꯑꯩꯅ ꯇꯤ ꯖꯤ ꯀꯥꯔꯤꯉꯩꯗꯣ
ꯑ
ꯑꯗꯨꯗ ꯄꯀꯧꯔꯥ ꯆꯥꯔꯛꯄꯅꯦ ꯄꯀꯧꯔꯥ ꯑꯗꯨꯝ ꯆꯥꯕꯅꯦ
ꯄꯀꯧꯔꯗꯤ ꯍꯥꯎꯋꯦ ꯊꯥꯏꯅ ꯁ꯭ꯀꯨꯜꯗ ꯂꯩ ꯀꯥꯟꯗꯖꯨ ꯁ꯭ꯀꯨꯜꯒꯤ ꯋꯥꯜ ꯆꯣꯡꯊꯣꯛꯑꯒ ꯑꯗꯨꯝ ꯄꯀꯧꯔꯥ ꯆꯥꯕꯒ ꯆꯠꯂꯦꯕ ꯈ
ꯑꯥ
ꯑꯣꯖꯥꯅ ꯐꯥꯕ ꯈꯔ ꯌꯨꯝꯗ ꯊꯥꯗꯣꯔꯛꯄ ꯈꯔ ꯄꯅꯤꯁꯃꯦꯟ ꯑꯁ ꯌꯥꯝ ꯅꯇꯩ ꯆꯔꯛꯇꯦꯗ
ꯍꯥꯏ ꯑꯥ ꯁꯤꯡꯖꯨꯒꯨꯝꯕꯖꯦ ꯅꯣꯏꯅ ꯌꯣꯟꯕꯅ ꯍꯦꯟꯅ ꯍꯥꯎꯕꯅꯦ ꯑꯩꯈꯣꯏꯒꯤꯁꯨ ꯗꯨꯝ ꯍꯥꯎꯋꯦꯕꯀꯣ ꯑꯗꯨ ꯑꯩꯈꯣꯏ ꯑꯩꯈꯣꯏ ꯅꯣꯏꯒꯤꯅ ꯑꯈꯣꯏꯔꯣꯝꯁꯨ ꯅꯣꯏꯅ ꯌꯣꯟꯕꯅꯦ
ꯑꯣ
ꯅꯣꯏꯒꯨꯝꯕ ꯃꯤꯅꯀꯣ ꯁꯤꯡꯖꯨꯒ ꯕꯨꯏ ꯕꯣꯔꯥ ꯀꯩꯅꯣꯗ ꯌꯣꯜꯂꯤꯅꯦ ꯕꯖꯥꯔꯗ ꯀꯩꯊꯦꯜꯗ ꯃꯣꯏ ꯑꯗꯨꯝ ꯌꯣꯟꯕꯅꯦꯕꯀꯣ
ꯁꯤꯡꯖꯁꯨ ꯌꯥꯝ ꯍꯥꯎꯕꯅꯤꯗ ꯌꯥꯝꯅ ꯃꯤ ꯃꯤꯒꯨꯝꯕ
ꯑꯁ ꯑꯩꯈꯣꯏꯔꯣꯝꯗꯗꯤ ꯎꯝ ꯍꯣꯏ ꯑꯩꯈꯣꯏꯔꯣꯝꯗꯗꯤ ꯌꯥꯡꯈꯩꯒꯤ ꯂꯧꯔꯗꯤ ꯆꯥꯕ ꯉꯝꯗꯦ ꯌꯥꯝꯅ ꯄꯤꯌꯦ
ꯎꯝ ꯑꯩꯈꯣꯏ ꯍꯧꯖꯤꯛꯇꯤ ꯑꯅꯝꯕꯅ ꯇꯥꯡ ꯇꯥꯡꯅꯔꯦ ꯑꯗꯣ ꯑꯩꯅ ꯂꯩ ꯁ꯭ꯋꯥꯏ ꯃꯅꯥꯛꯇ ꯑꯃ ꯂꯩꯌꯦꯕꯀꯣ ꯑꯁꯤꯒꯤꯗꯤ ꯃꯤ ꯑꯅꯤꯅ ꯆꯥꯕꯁꯦ ꯂꯨꯄꯥ ꯀꯨꯟꯊ꯭ꯔꯥꯒꯤꯁꯤꯅ ꯑꯗꯨꯝ ꯆꯞ ꯆꯥꯕꯗ ꯑꯣꯏꯌꯦꯕꯀꯣ ꯍꯧꯁꯨ ꯍꯥꯎꯕ ꯅꯣꯡꯃ ꯂꯩꯕꯤꯔꯛꯀꯦ ꯁꯥ ꯍꯥꯎꯕꯅꯦ ꯌꯥꯝ
ꯅꯦꯞꯄꯤꯔꯛꯑꯣ ꯑꯩꯁꯨ ꯑꯩꯈꯣꯏꯔꯣꯝ ꯆꯠꯂꯗꯤ ꯑꯩꯈꯣꯏꯔꯣꯝꯒꯤ ꯅꯣꯏꯒꯤꯅ ꯁꯥ ꯇꯧꯕ ꯄꯨꯔꯛꯀꯦ ꯃꯣꯏꯅ ꯍꯥ ꯃꯣꯏꯒꯤꯗꯣ ꯐꯣꯏꯗꯤꯡꯀꯣ ꯐꯣꯏꯗꯤꯡ ꯊꯣꯏꯗꯤꯡ ꯍꯦꯟꯅ ꯍꯥꯞꯄꯒꯤꯅꯤ ꯍꯥꯏꯕꯒꯨꯝꯇ ꯑꯗꯨꯝ ꯍꯥꯎꯋꯦ ꯍꯣꯏ
ꯃꯪꯒꯜ ꯑꯁꯨꯕꯀꯣ ꯉꯥꯔꯤ ꯍꯥꯎꯕꯗꯣ ꯍꯥꯎꯅꯦ ꯁꯤꯡꯖꯨ